ꯍꯜꯂꯣ ꯀꯔꯤ ꯇꯧꯔꯤꯒꯦ
ꯍꯜꯂꯣ
ꯍꯜꯂꯣ
ꯑꯗꯨꯣ
ꯇꯥꯏꯌꯦ ꯇꯥꯏ ꯀꯗꯧꯔꯤꯒꯦ
ꯁ ꯐꯝꯩ ꯝꯂꯣꯏꯣꯏ ꯑꯗꯨ
ꯃꯗꯤ ꯆꯠꯇ ꯑꯣꯏ
ꯆꯥꯔꯦ ꯌꯦꯔꯨꯝꯒ ꯑꯂꯨꯒ ꯆꯥꯔꯦ ꯅ ꯏꯗꯦ
ꯑꯩ ꯁꯒꯔꯤ ꯊꯣꯡꯃꯦ ꯆꯥꯏ
ꯀꯩꯗꯔꯤꯒ
ꯁꯨꯝꯄꯩꯒꯤ ꯊꯕꯛ ꯆꯠꯂꯦ ꯉꯁꯤ ꯍꯌꯦꯡ ꯂꯥꯛꯀꯦ
ꯍꯥꯥ
ꯍꯌꯦꯡ ꯀꯣꯏꯔꯛꯄ ꯌꯥꯕ꯭ꯔꯥ ꯌꯦꯡꯉꯦ
ꯍꯌꯦꯡ ꯁꯟꯗꯦ ꯂꯥꯛꯑꯣ ꯂꯥꯛꯑꯣ ꯉꯥꯏꯔꯝꯒꯦ ꯑꯍꯥꯎ ꯑꯍꯥꯎ ꯋꯥꯕꯄ ꯂꯥꯛꯑꯣ ꯁꯅꯤꯡ ꯉꯥꯏ ꯇꯕ ꯀꯣ ꯑꯉꯥꯡꯈꯣꯏ ꯑꯦꯛꯖꯥꯝ ꯂꯣꯏꯈ꯭ꯔꯕꯣ
ꯂꯅꯨꯡꯣꯏꯅꯦ ꯏꯗꯥꯡ
ꯎꯉꯔ ꯎ
ꯁꯔꯤꯔ ꯐꯅ
ꯑ ꯅꯤ
ꯑꯉꯥꯡꯅꯤ ꯐꯖꯅ ꯇꯨꯝꯕ꯭ꯔ ꯑꯍꯗ
ꯇꯨꯝꯈ꯭ꯔꯦ ꯍꯧꯖꯤꯛ ꯍꯧꯖꯤ ꯄꯨꯡ ꯀꯌꯥ ꯇꯥꯔꯒꯦ ꯇ꯭ꯋ ꯐꯤꯇꯤ ꯑ ꯄꯨꯡ ꯎꯝ ꯐꯤꯐꯇꯤꯟ ꯃꯤꯅꯠꯁꯒꯨꯝꯕꯗꯤ ꯇꯨꯡꯈ꯭ꯔꯦ
ꯀꯟꯅꯉ ꯌꯥꯗꯕ
ꯐꯤꯁꯨꯅꯤꯉꯥꯏ ꯌꯥꯝ ꯂꯩꯌꯦ ꯊꯣꯛꯑꯣ
ꯌꯦ ꯆꯨꯨꯔꯉꯥ ꯇꯝꯕꯣ ꯌꯦ ꯉꯄꯤꯦ ꯍ
ꯇꯁ
ꯍꯌꯦꯡꯁꯨ ꯄꯨꯅꯤꯡꯉꯥꯏ ꯊꯝꯔꯕ ꯌꯦꯡ ꯀꯣꯏꯔꯛ ꯀꯦꯕꯥ
ꯀꯣꯏꯔꯛꯑꯣ ꯀꯣꯏꯔꯛꯑꯣ ꯍꯌꯦꯡꯒꯤꯗ ꯍꯌꯦꯡ ꯁꯨꯕꯤꯔꯣ ꯉꯁꯤꯗꯤ ꯑꯅꯤ ꯑꯍꯨꯝ ꯈꯛꯇꯪꯗꯤ ꯑꯩ ꯈꯨꯠꯇ ꯂꯣꯏ ꯄꯣꯛꯈꯥꯏꯔꯦ ꯌꯥꯗ꯭ꯔꯦ ꯒ꯭ꯂꯣꯞꯁ ꯍꯥꯞꯕꯒ ꯇꯧꯔꯤꯅꯦ ꯎꯝ
ꯑ
ꯍꯣꯏ ꯊꯝꯕꯤꯒꯦ
ꯂꯥꯛꯀꯦ ꯇꯧꯕꯅꯦ ꯑꯉꯥꯡꯁꯤꯡꯥꯡ ꯇꯥꯏꯀꯂꯥꯛ ꯄꯁꯗ
ꯎꯝ ꯏꯖꯝ ꯂ ꯀ ꯂꯥꯛꯑꯣ ꯆꯥꯔꯤꯗ ꯍꯟꯗꯛꯇꯤ ꯉꯔꯥꯡ ꯉꯔꯥꯡ ꯅꯨꯡꯗꯥꯡꯗꯤ ꯀꯥꯞꯇ꯭ꯔꯦ
ꯑꯗꯨꯗꯅ ꯋꯥꯟ
ꯁꯪꯒꯣꯝ ꯊꯛꯄꯗꯣ ꯃꯃꯥꯒꯤ ꯊꯛꯇꯦ ꯊꯛꯅꯤꯡꯗꯕ ꯊꯛꯅꯤꯡꯗꯕꯩꯀꯣ ꯀꯩꯅꯣ ꯕꯣꯇꯜꯗꯣ ꯑꯗꯨꯃ ꯀꯩꯅꯣ ꯈꯪꯉ ꯈꯪꯈ꯭ꯔꯦꯕ ꯃꯍꯥꯎꯗ ꯈꯪꯈ꯭ꯔꯦꯕ ꯍꯥꯥ
ꯕꯨꯒ ꯂꯥ ꯃꯅꯦ
ꯎꯝ
ꯆꯤꯡꯊꯣꯛꯑꯦ ꯆꯤꯡꯊꯣꯛꯑꯒ ꯄꯤꯕꯅꯦ ꯑꯗꯨꯒ ꯆꯤꯡꯊꯧꯇ꯭ꯔꯤ ꯇ꯭ꯔꯗꯤ ꯂꯦꯛꯇ꯭ꯔꯣꯖꯦꯟꯗꯣ ꯄꯤꯗ ꯄꯤꯖꯕꯅꯦꯕ
ꯑ
ꯎꯝ ꯁꯨꯛꯌꯥ ꯌꯥꯗꯦ ꯃꯃꯥꯒꯤ ꯈꯣꯝ ꯊꯛꯄꯖꯦ ꯑꯗꯨꯝꯅꯤꯅ ꯥꯑꯥꯏ ꯇꯧꯔ ꯂꯩꯕꯔ꯭ ꯃꯥ ꯑꯗꯨ ꯊꯛꯑ ꯇꯨꯝꯗ꯭ꯔꯦ ꯍꯧꯖꯤꯛꯀꯤꯗꯤ ꯏꯔꯨꯖꯗ꯭ꯔꯤ ꯅꯣꯡꯃꯪꯕꯗꯨꯗ ꯍꯣꯔꯦꯟ ꯍꯧꯒꯠꯂꯀꯟ ꯇꯧꯔꯒꯦ ꯑꯩꯅ ꯇꯧꯔꯤꯅꯤꯅꯦ ꯏꯔꯨꯕꯗꯣ
ꯀꯔꯤꯒꯤꯔꯥ
ꯑꯥ
ꯑꯩ ꯀꯔꯤꯌꯥꯗ ꯐꯣꯟ ꯇꯔ
ꯊꯪꯗꯦꯅꯦ
ꯀꯔꯤ ꯀꯔꯤ ꯇꯝꯕꯒꯦꯔꯥ ꯈꯪꯗꯦ
ꯃꯥꯂꯉꯅꯤ ꯀꯣ ꯅꯪꯁꯨ
ꯋꯥꯗꯦꯒ ꯅꯨꯡꯗꯥꯡꯗ ꯇꯨꯝꯕ ꯐꯪꯔꯦ ꯑꯩꯗꯤ ꯀꯣꯜꯒ ꯇꯧꯕ ꯁꯪꯗꯦ ꯉꯁꯤ
ꯅꯨꯡꯊꯤꯜꯅ ꯇꯨꯝꯃꯒꯦ ꯑꯍꯤꯡꯅ ꯄꯨꯨꯝ ꯑꯃ ꯑꯣꯏꯔꯝ ꯃꯤ ꯑꯉꯥꯡꯅ
ꯅꯨꯡꯊꯤꯟꯗ ꯇꯨꯝꯃꯤꯅꯦ ꯍꯣꯏ ꯉꯔꯥꯡꯁꯨ ꯇꯨꯝꯃꯦ ꯎꯝ
ꯁꯟ ꯁꯟꯁꯨ ꯑꯁ ꯎ ꯅꯣꯡꯉꯥꯝꯃ ꯀꯥꯟꯗꯗꯤ ꯐꯖꯅ ꯇꯨꯝꯃꯦ ꯑꯍꯤꯡ ꯍꯦꯛ ꯍꯧꯔꯛꯑꯕ ꯇꯨꯨꯝꯃꯤ ꯌꯥꯗꯔ꯭ꯦ ꯊꯥ ꯃꯔꯤ ꯐꯥꯎꯃꯤꯅꯦ
ꯎꯝ ꯑꯩꯈꯣꯏꯗꯤ ꯇ꯭ꯋꯤꯁꯗꯦ ꯑꯣꯏꯔꯗꯤ ꯀꯩꯅꯣ ꯇꯧꯔꯅꯤ ꯑꯣ ꯊꯥ ꯑꯃꯥ ꯐꯗꯣ ꯐꯥꯔꯅꯤ
ꯀꯃꯥꯏ ꯇꯕ꯭ꯔ ꯃꯦꯠꯇꯤ ꯍꯦꯟꯒꯠꯇ꯭ꯔꯣ
ꯋꯦꯠꯔꯣ ꯍꯣꯏ ꯍꯦꯟꯒꯠꯂꯦ ꯊ꯭ꯔꯤ ꯌꯧꯔꯕꯅꯦ ꯉꯁꯤ ꯔꯥꯡ ꯆꯠꯄꯗꯨꯗ ꯂꯨꯝꯃꯦ ꯑꯁ ꯄꯝꯕ ꯗꯋꯥꯕ ꯍꯧꯔꯦ ꯄꯣ ꯕ ꯍꯧꯔꯕꯅꯦ ꯑꯩꯈꯣꯏꯗꯤ ꯉꯝꯗꯕꯒꯤ ꯍꯥꯥ
ꯍꯕ ꯌꯥꯕ ꯃꯥꯒꯤ ꯁꯣꯛꯄ ꯃꯐꯝꯗ ꯀꯩꯁꯨ ꯇꯧꯗꯕ꯭ꯔꯥ
ꯇꯧꯗꯦ ꯑꯃ ꯐꯥꯒꯦ ꯁꯥꯞꯄꯅꯤꯅꯪꯀꯣ ꯑꯗꯨ ꯀꯣꯚꯔ ꯎꯝ ꯀꯣꯚꯔ ꯇꯧꯔꯤꯗꯨꯗꯤ ꯌꯥꯏꯑ
ꯁꯣꯐ ꯇꯧꯕ ꯀꯩꯅꯣꯗꯣ ꯄꯦꯝꯄꯔꯁꯇꯣ ꯍꯥꯞꯄꯅꯦ ꯑꯗꯣ ꯑꯁꯃꯗꯤ ꯑꯦꯚ꯭ꯔꯤ ꯁꯦꯀꯦꯟ ꯑꯦꯚ꯭ꯔꯤ ꯇꯨ ꯑꯥꯋꯔꯁ ꯀꯩꯅꯣ ꯇꯧꯕꯩ ꯆꯦꯟꯖ ꯇꯧꯕꯒꯤꯀꯣ
ꯎꯝ
ꯀꯩꯅꯣ ꯇꯧꯋꯦ ꯌꯥꯝ ꯆꯠꯄꯅꯤ ꯋꯥꯏꯐꯁꯨ ꯆꯠꯂꯦ
ꯂꯩꯅꯦ ꯁꯤꯦꯔꯤ ꯎꯔꯗ
ꯇꯃꯒ ꯂꯩꯦ ꯑꯉ ꯍꯧꯒ ꯆ꯭ꯔ ꯃꯨꯒ ꯃ ꯃꯥꯒ
ꯍꯔ
ꯃꯃꯥꯁꯨ ꯈꯪꯗꯩꯍꯦ ꯃꯀꯣꯟꯜ ꯉꯥꯎꯋꯦꯒꯨꯝꯕ ꯇꯧꯔꯛꯑꯅꯤ ꯃꯔꯕꯔꯗ
ꯅ ꯇꯨ ꯂꯕꯒꯅꯦ
ꯎꯝ
ꯍ ꯀꯔ
ꯍ
ꯁꯒꯅꯅꯨꯡꯁꯤ ꯃꯅꯤ ꯀꯣ ꯀ
ꯍꯁ ꯀꯗꯤ ꯍꯅꯔꯤ ꯆꯥꯎꯔꯦ ꯆꯥꯎꯔꯦ ꯄꯥꯈꯪ ꯐꯥꯔꯦ ꯀꯪꯒꯔꯦ
ꯎꯝ
ꯃ ꯍꯣꯒꯦꯁ ꯆꯒꯅꯦꯦ
ꯑ
ꯑ ꯑ ꯆꯥꯎꯥꯎꯕꯅꯦ
ꯎꯝ
ꯑ ꯀꯞ ꯄ ꯍꯧꯔꯗꯤ ꯑꯦꯁ
ꯎꯝ
ꯍꯥꯥ
ꯎꯝ ꯎꯝ
ꯐꯔꯦ꯫
ꯍꯜꯂꯣ꯫ ꯍꯜꯂꯣ꯫
ꯇꯥꯗꯕꯔꯣ?
ꯎꯝ꯫ ꯃꯣꯏ ꯑꯉꯥꯡꯁꯤ ꯗꯤ ꯂꯩꯕ꯭ꯔꯣ ꯖꯦꯟꯒꯣꯡ ꯃꯣꯏꯗ ꯆꯠꯈ꯭ꯔꯕ꯭ꯔꯣ?
ꯑ ꯂꯩꯔꯤ꯫
ꯃꯌꯥꯝꯕꯗꯤ?
ꯃꯌꯥꯝꯕ ꯀꯩꯅꯣꯗ ꯆꯠꯈ꯭ꯔꯦ ꯃꯄꯥꯟꯗ ꯆꯠꯈ꯭ꯔꯦ꯫ ꯗꯦꯜꯂꯤꯗ ꯆꯠꯈ꯭ꯔꯦ꯫ ꯊꯕꯛ ꯊꯕꯛ ꯁꯨꯕ꯫ ꯈꯪꯗꯦ ꯊꯕꯛ ꯁꯨꯒꯦꯔꯥ ꯀꯔꯤ ꯇꯧꯒꯦꯔꯥ ꯈꯪꯗꯦ꯫ ꯉꯥꯎꯁꯤꯟꯅꯕ ꯆꯠꯄ꯭ꯔꯣ ꯈꯪ
ꯎꯝ꯫
ꯍꯣꯏ ꯀꯅꯥꯝꯇ ꯈꯪꯗ꯭ꯔꯦ ꯆꯠꯊꯈ꯭ꯔꯕꯅꯤꯅ꯫
ꯄꯥꯏꯕꯅꯤꯅꯀꯣ
ꯑ ꯄꯔꯕꯅꯤꯅ ꯍꯣꯏ ꯑꯩ
ꯄꯪꯆꯠ ꯇꯥ ꯆꯠꯂꯦ ꯆꯠꯅꯤꯡꯅꯝ ꯍꯟꯅ
ꯍꯪ ꯑꯗꯨ ꯑꯗꯨ꯭ꯔꯦ ꯂꯝ ꯍꯦꯟꯕ ꯉꯛꯇꯅꯦ ꯍꯥꯏꯁ ꯏꯟꯂꯣꯏ ꯄꯩꯁꯥꯕꯤ ꯀꯩꯅꯣꯗꯔꯥ ꯑꯥ ꯂꯩꯔꯤ ꯍꯒꯇꯔꯤ ꯃꯥꯔꯦ ꯑꯦꯁ ꯉꯁꯤꯒꯤꯗꯤ ꯏꯔꯨꯒ ꯆꯥꯒ ꯆꯥꯕꯗꯤ ꯅꯠꯇꯦꯍꯦ ꯀꯌꯣ ꯀꯁꯥ ꯀꯖꯕ ꯅꯠꯇꯦ
ꯎꯝ
ꯑꯩ ꯂꯥꯦꯅꯦ
ꯎꯝꯝꯝ ꯃꯝ ꯂꯦꯟ ꯁꯝꯅ ꯑꯇꯦ
ꯂꯦꯝꯐꯝ ꯂꯩꯇ꯭ꯔꯦ ꯉꯁꯤ ꯈꯔ ꯐ꯭ꯔꯤ ꯑꯣꯏꯔꯛꯄ ꯀꯥꯟꯗ ꯇꯧꯅꯦ ꯑꯥꯗ꯭ꯔꯤꯅꯦ ꯇꯥꯗ꯭ꯔꯤ ꯇꯥꯗ꯭ꯔꯔꯤ ꯑꯩ ꯏꯁꯤꯡ ꯄꯣꯛꯈꯤꯒꯦ ꯑ ꯏꯆꯦꯗ ꯍꯥꯏꯕꯅ ꯏꯁꯤꯡ ꯈꯠꯀꯦ ꯍꯥꯏꯕ ꯑꯣꯀꯦ ꯑꯣꯀꯦ ꯑꯣꯀꯦ
ꯋꯥ ꯂꯤꯈ꯭ꯔ ꯋꯥ
ꯋꯥꯗꯤ ꯋꯥꯗꯤ
ꯎꯝ
ꯋꯥꯅꯤ ꯋꯥꯅꯤ ꯋꯥꯂꯤ ꯃꯥꯂꯤ
ꯍꯧꯒꯠꯂꯕ ꯑꯉꯥꯡꯗ
ꯍꯒꯂꯦ ꯀꯔꯤꯔ ꯐꯠꯂꯦꯅ ꯀꯥꯏꯩꯅꯅ ꯇꯧꯋꯦ
ꯅꯣꯡꯃꯗ ꯀꯦ ꯌꯥꯔ ꯄ ꯁ ꯄꯌꯥ
ꯅꯣꯡꯃꯗ ꯈꯪꯗꯦ ꯃꯁꯤꯡ ꯈꯪꯗꯦꯗ
ꯎꯝ ꯃꯈꯣꯝꯅꯣ
ꯇꯕ ꯇꯥꯕ ꯃꯥꯂꯦ
ꯇꯥꯔꯕ꯭ꯔꯥ ꯌꯦꯡꯉꯦꯀꯣ ꯍꯣꯏ ꯇꯥꯔꯦ ꯑꯗꯨꯅ ꯂꯥꯏꯑꯀꯀꯦ
ꯐꯔꯦ ꯐꯔꯦ